ꯍꯜꯂꯣ꯫
ꯑ ꯍꯧꯖꯤꯛ ꯃꯇꯝꯁꯤꯕꯨ ꯂꯥꯏꯔꯤꯛ ꯄꯥꯕ ꯌꯥꯔꯤꯕꯣ ꯌꯨꯝꯗ ꯂꯩꯕꯁꯦ꯫
ꯀꯩꯅꯣ ꯇꯧꯔꯦ ꯃꯥꯏꯀꯩꯗꯣ ꯑꯩꯒ ꯌꯦꯛꯅꯈ꯭ꯔꯦꯒ ꯇꯥꯔꯦ꯫
ꯑꯁꯦꯡꯕ ꯑꯗꯨ ꯇꯥꯔꯦꯕꫭ꯫
ꯄꯥ ꯍꯦꯛ ꯄꯥꯅꯤꯡꯗ꯭ꯔꯦ ꯏꯕꯦꯝ ꯀꯔꯤ ꯂꯥꯏ ꯆꯪꯈ꯭ꯔꯅꯣ ꯈꯪꯗꯦꯕ꯫
ꯑꯩ ꯑꯦ ꯑꯩ ꯁꯨ ꯈꫭꯕꯥꯅ ꯉꯥꯡ
ꯀꯟꯅ ꯑꯗꯨꯝ ꯇꯥꯗꯕ ꯑꯃꯇ ꯂꯥꯛꯑ
ꯑꯗꯣ ꯂꯦꯞꯈ꯭ꯔꯗꯤ ꯂꯦꯞꯈꯤꯕꯩꯔꯥ ꯀꯩꯅꯣ ꯇꯧꯅꯤꯡꯗꯕꯩ ꯇꯥꯏꯞꯇ ꯑꯗꯨꯝ ꯇꯧꯔꯦ ꯍꯥꯏꯕ ꯑꯃ ꯇꯧꯔꯁꯨ ꯆꯪꯗꯕ ꯑꯃ ꯄꯨꯡ ꯑꯃ ꯐꯝꯃꯁꯨ ꯆꯪꯗꯕ ꯑꯃ ꯇꯧꯑꯦꯕ꯫
ꯏꯁꯥꯗ ꯕꯨꯖ ꯇꯧꯕꯗꯣ ꯑꯗꯣ ꯑꯩ ꯫ ꯃꯇꯝ ꯑꯃꯗ ꯑꯩꯅ ꯂꯩꯔꯝꯕ ꯏꯅꯔ
ꯍꯣꯏ꯫
ꯗꯅꯦ ꯑꯁ ꯀꯩꯅꫭ ꯇꯧꯔꯤꯁꯦ ꯑꯩꯅ ꯀꯩꯗꯧꯕꯒꯤ ꯍꯥꯏꯕꯗꯤ ꯑ ꯀꯩꯅꯣꯗꯣ ꯍꯧꯗ꯭ꯔꯤꯅꯣ ꯀꯥꯏꯅ ꯈꯟꯕꯗꯣ ꯈꯪꯕ꯭ꯔꯥ꯫
ꯈꯪꯗꯦꯗ ꯄꯨꯔꯥ ꯂꯥꯏꯔꯤꯛꯁꯤꯁꯨ ꯐꯅ ꯄꯥꯔꯁꯨ ꯐꯥꯖꯤꯜꯂꯛꯇꯕꯩ ꯇꯥꯏꯞꯇ ꯑꯃ ꯇꯧꯁꯤꯜꯂꯛ ꯄ ꯑꯃ ꯌꯥꯎꯔꯦ ꯍꯥꯏꯗꯤ ꯄꯥꯕꯗ ꯐꯥꯗꯕꯗꯣ ꯇꯟꯕꯒ
ꯑꯥ ꯃꯦꯆ꯭ꯌꯣꯔ ꯑꯣꯏꯔꯛꯑꯀꯥꯟ
ꯑꯦꯛꯖꯥꯝ ꯊꯥꯗ ꯑꯩ ꯑꯩ ꯌꯨꯝ ꯄꯥꯟꯕ ꯫ ꯥꯏꯒꯤꯁꯤ ꯌꯥꯔꯛꯄꯣꯇꯦ ꯍꯥꯏꯕ ꯃꯇꯥꯡ ꯃꯇꯝꯅ ꯑꯗꯨꯝ ꯂꯥꯛꯇꯣꯏꯅꯦ ꯍꯥꯏꯕ ꯂꯥꯛꯇ꯭ꯔꯅ
ꯎꯝ
ꯑꯗꯣ ꯑꯗꯨꯝ ꯅꯨꯡꯉꯥꯏꯇꯦ ꯅꯨꯡꯉꯥꯏꯇꯦ ꯍꯥꯏꯔꯒꯁꯨꯀꯣ ꯑꯗꯨꯝ ꯀꯩꯅꯣ __ꯍꯥꯏꯕꯗꯤ ꯆꯠꯇ ꯌꯥꯗꯕ ꯇꯧꯗ ꯌꯥꯗꯕ ꯅꯤꯡꯅꯃꯔꯨ ꯑꯣꯏꯔꯦꯅ ꯈꯟꯕꯗꯣ ꯈꯪꯕꯔꯥ
ꯎꯝ
ꯑꯗꯨꯃꯥꯏꯅ ꯑꯣꯏꯔꯛꯇꫭꯏꯅꯦ ꯍꯪ
ꯑꯩꯁꯨ ꯍꯧꯔꯒꯦꯅ ꯂꯥꯏꯔꯤꯛ ꯃꯃꯥꯡꯁꯤꯗ ꯐꯝꯕꯅꯦ ꯑꯗꯨꯕꯨ ꯎꯄꯥꯏ ꯂꯩꯇꯕꯩ ꯇꯥꯏꯞꯇ ꯑꯃ ꯀꯩ ꯍꯥꯏꯅꯤꯅꯤ ꯃꯤꯅ ꯑꯩꯅ ꯄꯥꯏꯔꯤꯁꯦ ꯂꯣꯏꯔꯛꯄꯗ ꯀꯔꯤꯅꯣ ꯈꯪꯉꯛꯇꯕꯃꯥ ꯌꯥꯎꯁꯜꯂꯛꯄꯗꯣ
ꯑꯩ ꯑꯩ ꯑꯩ ꯍꯧꯖꯤꯛꯀꯤꯕꯨꯥꯎ ꯄꯥꯅꯤꯡꯉꯝꯗꯦꯕ ꯑꯩꯁꯨ ꯅꯪ ꯍꯥꯏꯒꯗ꯭ꯔꯒꯦ ꯑꯗꯣ ꯉꯁꯤ ꯉꯔꯥꯡ ꯂꯥꯏꯔꯤꯛ ꯄꯥꯗ꯭ꯔꯦ ꯅꯍꯥꯟ ꯕꯔꯗ‌ꯦ ꯅꯨꯃꯤꯠꯇꯩ ꯐꯥꯎ ꯄꯥꯔꯛꯇ꯭ꯔꯤ ꯃꯔꯥꯡꯁꯨ ꯄꯥꯟꯗ꯭ꯔꯦ ꯃꯁꯤꯁꯨ ꯃꯥꯟꯗ꯭ꯔꯦ
ꯎꯝ
ꯎꯝ ꯁ ꯂꯕꯒ ꯑꯗꯩ ꯋꯥꯔꯤ ꯉ ꯁꯥꯟꯅꯕ ꯈꯣꯠꯅꯕꯁꯤ ꯇꯥꯄ ꯈꯣꯠꯄ ꯂꯩꯗꯦꯅ ꯊꯕꯛ ꯇꯧꯖꯩ ꯅꯠꯇ꯭ꯔꯥ ꯑꯗꯨꯅ ꯑꯩꯈꯣꯏ ꯑꯗꯨꯝ ꯊꯕꯛ ꯂꯣꯏꯁꯤꯜꯂꯛꯄꯩ ꯇꯥꯏꯞ ꯇꯧꯕꯗꯣ
ꯎꯝ ꯑꯗꯒꯤ ꯌꯨꯝꯗ ꯂꯩꯕꯁꯤꯁꯨ ꯌꯨꯝꯒꯤ ꯊꯕꯛ ꯏꯟꯈꯥꯡ ꯇꯧꯔꯛꯄ ꯄꯗ ꯑꯗꯨꯝ ꯂꯥꯏꯔꯤꯛ ꯄꯥꯕ ꯁꯪꯗꯦ ꯍꯥꯏꯕ ꯂꯣꯏ ꯍꯥꯏꯗꯤ ꯋꯥꯔꯛꯄꯗꯣ ꯏꯁꯥꯅ ꯄꯣꯊꯥꯅꯤꯡꯉꯛ ꯄ ꯇꯥꯏꯃꯤꯡ ꯑꯗꯨꯝ ꯇꯥꯕꯗꯣ ꯂꯥꯏꯔꯤꯛ ꯄꯥꯕ ꯃꯇꯝꯁꯦ
ꯅꯦ ꯃꯤꯗꯤ ꯑꯩ ꯍꯣꯏ ꯑꯩꯒꯤ ꯑꯩꯅ ꯈ꯭ꯋꯥꯏ ꯅꯨꯡꯉꯥꯏꯖꯕ ꯍꯥꯏꯔꯒꯗꯤ ꯑꯩꯗꯤ ꯐꯤꯁꯨꯕ ꯌꯥꯝ ꯀꯜꯂꯦꯕꯀꯣ ꯋꯥ ꯑꯗꯨ ꯋꯥꯁ ꯀꯜꯂꯦꯕ ꯑꯩꯗꯤ ꯍꯞꯇꯥ ꯑꯃꯨꯛ ꯑꯅꯤꯔꯛꯄꯨ ꯁ‌ꯦꯡꯉꯝꯅꯤ ꯑꯗꯨ ꯑꯣꯏꯕꯒꯤ ꯑꯗꯣ ꯅꯨꯡꯇꯤ ꯑꯩꯅ ꯈ꯭ꯋꯥꯏ ꯏꯁꯄꯦꯁ ꯅꯨꯡꯉꯥꯏꯖꯕꯁꯦ ꯑꯩꯒꯤ ꯇꯧꯒꯗꯕ ꯊꯕꯛ ꯂꯣꯏꯁꯤꯜꯂꯥ ꯀꯣꯐꯤ ꯉꯥꯏꯍꯥꯛ ꯊꯛꯄ ꯂꯕꯒ ꯇꯥꯐꯒ ꯉꯩꯛꯦ ꯌꯥꯝ ꯄꯥꯝꯃꯦꯕ ꯑꯩꯗꯤ
ꯎꯝ
ꯑꯗꫭ ꯑꯗꯨꯝ ꯑꯗꯨ ꯂꯣꯏꯁꯤꯜꯂꯛꯄꯗ ꯑꯗꯨꯝ ꯍꯥꯏꯕꯗꯤ ꯍꯧꯒꯠꯂꯅꯤ ꯑꯩ ꯈꫭꯡ ꯈꯨꯠ ꯍꯥꯝꯗꯣꯛꯑꯅꯤ ꯋꯥꯁꯔꯨꯝ ꯆꯪꯉꯅꯤ ꯑꯩꯗꯒꯤ ꯀ ꯍꯥꯏꯗꯤ ꯋꯥꯏꯁꯤꯜꯂꯦ ꯀꯥꯏꯅꯆꯟꯕꯣ ꯌꯥꯝ ꯍꯩꯅꯗꯦꯕ ꯍꯥꯏꯗꯤ ꯈꯪꯕ꯭ꯔꯥ ꯀꯠꯊꯔ ꯈꯣꯠꯂꯒ ꯁꯤꯠꯄꯗꯨ ꯍ‌ꯦꯕꯤꯠꯇꯣ ꯍꯥꯏꯕꯗꯤ ꯋꯥꯏꯁꯂꯣ ꯒ ꯀꯟꯊꯔꯛꯄꯗ ꯆꯞ ꯆꯥ ꯂꯩꯔꯒꯗꯤ ꯀꯩꯗꯧꯕ ꯀꯟꯊꯔꯛꯄꯩ ꯋꯥꯏꯁꯤꯗꯩ ꯀꯥꯏꯅ ꯂꯩꯗꯅꯀꯣ
ꯎꯝ
ꯑꯗꯨꯗꫭ ꯍꯥꯟꯅ ꯀꯟꯊꯔꯅꯤ ꯋꯥꯏ ꯇꯩꯊꫭꯛꯑꯅꯤ ꯑꯗꯒꯤ ꯑꯈꫭꯏꯃꯥꯅ ꯆꯥꯔꯝꯕ ꯂꯣꯏ ꯁꯠꯂꯅꯤ ꯑꯗꯩ ꯋꯥꯁꯔꯨꯝ ꯑꯃꯒ ꯁꯟꯗꯣꯛꯑꯅꯤ ꯑꯗꯨꯗꯨ ꯀꯣꯛꯂꯨ ꯋꯥꯁꯔꯨꯝ ꯑꯃ ꯁꯦꯝꯦꯡꯒꯠꯂꯨ ꯀꯣꯂꯨ ꯁꯝ ꯆꯠ ꯆꯠꯊꯣꯛꯏꯗꯅ ꯊꯣꯛ ꯅꯠꯇ꯭ꯔꯒ ꯀꯣꯐꯤꯒꯨꯝꯕ ꯍꯥꯎꯅ ꯊꯛꯄꯁꯦ ꯌꯥꯝ ꯅꯨꯡꯉꯥꯏꯕꯗꯣ ꯈꯪꯕꯔꯥ ꯂꯤꯞ ꯍꯪꯉꯦꯠꯇꯦ ꯊꯕꯛ ꯄꯨꯡ ꯇꯔꯥ ꯃꯈꯥꯏꯗ ꯇꯥꯛꯀꯥꯟꯗ ꯆꯥꯛꯨꯛ ꯆꯥ ꯂꯩ ꯑꯃꯨꯛ ꯆꯥꯔꯦ ꯑꯣꯏꯁꯨ ꯈꯔ ꯃꯨꯟꯊꯔꯅꯨꯡꯗꯤꯟꯅ ꯈꯔ ꯃꯨꯟꯊꯔꯒ ꯑꯗꯨꯝ ꯇꯨꯡꯁꯤꯍꯜꯂꯅꯤꯕ ꯁꯦꯡꯕꯩꯗꯤ ꯑꯩꯅ ꯍꯥꯏꯁꯦ ꯑꯥꯏꯁꯤꯃꯅꯦ ꯄꯔꯤꯔꯥ ꯄꯗꯤꯔꯥ ꯑꯩ ꯈꯪ
ꯑꯩꯁꯨ ꯈꯔ ꯇꯨꯝꯕ ꯆꯥꯕ ꯇꯧꯔꯒ ꯅꯣꯏꯔꯗꯤ ꯀꯥꯏꯅꯒ ꯈꯟꯖꯩꯅꯦ
ꯅ
ꯅꯣꯏꯗꯦ ꯑꯗ ꯑꯩ ꯑꯩ ꯋꯥꯈꯟꯗ ꯈꯟꯖꯩꯅꯦꯕ ꯍꯟꯗꯛ ꯃꯇꯥꯡꯁꯤꯗ ꯇꯨꯝꯕ ꯆꯥꯕ ꯈꯔ ꯐꯔꯒ ꯐꯖꯒ ꯋꯥꯈꯟꯗꯒꯗꯤ ꯈꯟꯖꯩ
ꯑꯩꯗꯤ ꯑꯩ ꯅꯣꯏꯗꯤ ꯅꯣꯏꯗꯤ ꯌꯥꯝ ꯐꯪꯉꯕ ꯆꯥꯕ ꯌꯥꯕꯁꯦ
ꯑꯗꯣ ꯆꯥꯕ ꯍꯥꯏꯁꯤꯁꯨ ꯅꯨꯡꯁꯥ ꯁꯥꯕꯩ ꯍꯥꯏ ꯑꯣꯏꯝꯗꯅꯕ ꯌꯥꯦꯞ ꯇꯧꯕꯗꯣ
ꯁꯪꯗꯝ ꯆꯪꯗꯝ ꯁꯔ ꯀꯥꯔ ꯁꯥ ꯁꯗꯝ
ꯎꯝ
ꯁꯥꯕ ꯍꯥꯏꯁꯤꯗꯤ ꯀꯩꯅꯣ ꯇꯧꯗꯔꯣ ꯐ ꯇꯥ
ꯑꯣ
ꯁꯥꯕ ꯁꯥꯔꯗꯤ
ꯑꯁ ꯍꯧꯖꯤꯛꯀꯀꯥꯟꯒꯤ ꯑꯣꯐꯔ ꯌꯥꯝ ꯄꯤꯔꯦ ꯄꯩꯁꯥ ꯂꯩꯇꯗꯕꯇ ꯉꯥꯏꯔꯦ
ꯑꯥ
ꯍꯥ
ꯍꯧꯖꯤꯛꯀꯥꯟ ꯂꯣ ꯑꯣꯐꯔ ꯀꯥꯡꯒꯤ ꯑꯣ ꯒꯤꯐ ꯑꯣ ꯌꯥꯝ ꯇꯧꯅꯔꯕꯅꯤ
ꯑꯗꯨꯅ ꯄꯩꯁꯥ ꯂꯩꯇꯕꯗ ꯉꯥꯏꯔꯦ
ꯄꯩꯁꯥꯗ ꯉꯥꯏꯔꯦ ꯃꯅꯤ ꯃꯅꯤ ꯃꯅꯤ
ꯎꯝꯦ ꯍꯥꯏꯗꯤ ꯗ꯭ꯔꯦꯁ ꯀꯩꯀꯥ ꯈꯣꯡꯎꯨꯞ ꯍꯤꯜꯁꯇꯒꯤ ꯀꯩꯗꯒꯤ ꯌꯥꯝ ꯄꯤꯛꯏ ꯍꯥꯏꯕ
ꯎꯔꯦ
ꯑꯗꯒꯤ ꯍꯧꯖꯤꯛꯇꯤ ꯑꯃꯨꯛ ꯑꯩ ꯑꯃꯔꯣꯝ ꯐꯩꯌꯦꯅꯕꯨꯗꯤ ꯈꯜꯂꯦꯕꯀꯣ ꯍꯥꯏꯗꯤ ꯐꯨꯔꯤꯠ ꯐꯤꯔꯣꯜꯁꯦ ꯌꯥꯝꯅ ꯗꯨꯀꯥꯟ ꯊꯣꯛꯂꯛꯏ ꯁꯤꯡꯁꯦ ꯏꯁꯇꯣꯔ ꯊꯣꯛꯂꯛꯏ ꯍꯣꯡ ꯍꯣꯡꯅ ꯊꯥꯗꯣꯛꯅꯕꯒꯤ ꯀꯜꯆꯔ ꯇꯥꯎꯔꯛꯑꯗꯔꯥ
ꯃꯥꯔꯀꯦꯠ ꯔꯦꯠ ꯊꯨꯒꯥꯏꯅ ꯂꯩꯕ
ꯎꯝ ꯊꯨꯀꯥꯢꯅꯔꯦ ꯑꯗꯣ ꯍꯣꯏ ꯍꯥꯟꯅ ꯂꯩꯖꯔꯝꯝꯕ ꯃꯤꯁꯤꯡꯗꯨꯗꯤ ꯅꯨꯡꯕꯨꯗꯤ ꯅꯨꯡꯉꯥꯏꯇꯦꯕ ꯃꯣꯏꯁꯨ ꯐꯅ ꯌꯥꯝꯅ ꯗꯕꯜ ꯇꯣꯡꯉꯣꯏꯅꯦ ꯍꯥꯏꯕ ꯅꯠꯇ꯭ꯔꯥ ꯃꯤꯅ ꯌꯣꯂꯛꯕ ꯍꯣꯡꯉꯅ ꯌꯣꯟꯂꯛꯢꯁꯦ ꯃꯣꯏ ꯁꯦꯟꯗꯣꯡ ꯌꯥꯎꯔ ꯌꯣꯜꯂꯛꯑꯕꯅꯦꯕ
ꯌꯣꯜꯂꯕꯅꯤ
ꯑꯗꯨꯗꯤ ꯌꯥꯝ ꯊꯤꯅ ꯑꯣꯏꯖꯩ ꯍꯥꯢꯕ
ꯍꯧꯖꯤꯗꯤ ꯑꯣꯏꯖꯩ ꯈꯪꯉꯦꯅ ꯑꯃꯇꯥ ꯑꯣꯏꯖꯩ ꯈꯪꯗ꯭ꯔꯗꯤ ꯀꯅꯥꯅ ꯀ ꯑꯣꯏꯖꯚꯏ ꯑꯁ ꯈꯩꯅ ꯇ ꯍꯥꯢꯗꯤ ꯍꯥꯡꯕ ꯑꯃꯅꯤ ꯑꯩꯈꯣꯏ ꯃꯥꯍꯣꯏ ꯕꯖꯥꯔꯗ ꯄꯣꯠ ꯂꯣꯏꯅꯃꯛ ꯌꯥꯕ ꯑꯗꯨ ꯗꯨꯀꯥꯟ ꯑꯃ ꯐꯝꯃꯕꯅꯦ ꯀꯩꯊꯦꯜꯗ ꯊꯣꯛꯑꯕ꯭ꯔꯅꯦ ꯁꯥꯗꯅ ꯅꯣꯏ ꯗꯨꯀꯥꯟꯗꯨꯁꯨ ꯃꯉꯥꯏ ꯂꯨꯄꯥ ꯂꯤꯁꯤꯡ ꯅꯣꯏ ꯅꯣꯏ ꯗꯨꯀꯥꯟꯗꯣ ꯑꯗꯨꯝ ꯂꯣꯏ ꯁꯨꯅꯕ ꯌꯥꯎꯕ꯭ꯔꯥ ꯁꯨꯝ ꯀ꯭ꯋꯥꯒꯨꯝꯕ ꯌꯣꯟꯕꯔꯥ
ꯑꯥ ꯌꯣꯜꯂꯦ
ꯂꯣꯏ ꯁꯨꯅꯕ ꯌꯥꯎꯕ ꯍꯥꯏꯁꯦ ꯂꯤꯁꯤꯡ ꯂꯥꯛꯈ ꯑꯃ ꯃꯌꯥ ꯑꯗꯨꯝ ꯊꯥꯗꯔꯝꯒꯅꯤ ꯄꯤ
ꯎꯝ
ꯍꯦꯜꯂꯝꯅꯤꯍꯦ ꯑꯗꯨ ꯋꯥꯔꯤꯕꯨ ꯍꯥꯏꯕ ꯑꯗꯨ ꯑꯗꯨ ꯅꯣꯡꯃꯇꯇ ꯂꯣꯏ ꯁꯤꯠꯄ ꯅꯠꯇꯦ ꯍꯥꯏꯕ
ꯅꯠꯇꯦ ꯅꯠꯇꯦ ꯑꯦꯛꯁꯄꯤꯌꯔꯤ ꯑꯣꯏꯕ ꯌꯥꯎꯁꯜꯂꯛꯀꯅꯤ ꯍꯥꯏꯗꯤ ꯑ ꯑꯃ ꯀꯩ ꯍꯥꯏꯅꯤ ꯅꯨꯡꯁꯤꯠ ꯇꯥꯕꯒꯨꯝꯕ ꯑꯗꯒꯤ ꯃꯁꯥꯛ ꯐ ꯄꯥꯝꯗꯕꯒꯨꯝꯕ
ꯅꯪ ꯑꯁ ꯅꯪ ꯗꯨꯀꯥꯟ ꯑꯆꯥꯄꯣꯒꯝ ꯆꯥꯗ꯭ꯔ ꯑꯩ ꯑꯣꯢꯔꯗꯤ ꯆꯥꯊꯣꯛꯕꯗ ꯂꯣꯢꯔꯅꯤ
ꯑꯁ ꯆꯥꯏꯑꯌꯦ ꯑꯍꯥꯟꯕꯒꯤ ꯗꯨꯀꯥꯟ ꯐꯝ ꯍꯧꯔꯛꯄꯗꯀꯣ ꯑꯩꯈꯣꯏ ꯕꯨꯡꯉꯣ ꯢꯕꯥꯅꯤꯅ ꯆꯥꯕꯁꯤ ꯆꯥꯕꯁꯤ ꯑꯩꯈꯣꯏꯁꯤꯗ ꯅꯣꯏ ꯕꯕ ꯑꯩꯅ ꯂꯨꯄꯥꯉꯥ ꯣꯡꯁꯦ ꯃꯦꯒꯤꯁꯦꯌꯣ ꯃꯦꯒꯤꯁꯦ ꯃꯦꯒꯤ ꯑꯃꯈꯛꯇꯪꯅꯤ ꯇꯣꯡꯉꯁꯦ ꯅꯣꯏꯅ ꯌꯥꯝ ꯇꯣꯡꯕ ꯃꯥꯟꯕ ꯋꯥꯔꯤ ꯗꯔꯖꯟ ꯂꯩꯕꯣꯡꯗꯕꯁꯨ ꯑꯗꯨ ꯅꯣꯏꯅ ꯅꯨꯡꯁꯤꯅꯔꯥꯎꯅ ꯅꯣꯡꯃ ꯣꯛꯇꯔ ꯆ ꯆ ꯍꯥꯏꯂꯔꯣꯅꯤ ꯊꯅꯤ ꯊꯅꯤ ꯆꯤꯄ ꯇꯥ ꯆꯤꯄ ꯈꯛꯇꯪꯅꯤ ꯇ꯭ꯔ ꯑꯗꯨꯗꯤ ꯑꯩꯁꯦ ꯍꯥꯄꯛꯄ ꯉꯝꯈꯤꯗ꯭ꯔꯥ ꯀ ꯑꯗꯣ ꯍꯧꯖꯤꯛꯇꯤ ꯑꯃ ꯑꯗꯨꯝ ꯆ ꯆꯟꯗꯕ ꯑꯃ ꯑꯣꯏꯔ ꯎꯄꯗꯣ
ꯑꯗꯨ ꯑꯣꯏꯔꯛꯑꯦ ꯍꯥꯏꯕ ꯑꯗꯨꯝ ꯎꯔꯛꯄꯒꯤ ꯄꯣꯔꯥꯁꯨ ꯆꯥꯅꯅꯤꯡꯗꯕꯗꯨ ꯎ ꯍꯥꯏꯕ ꯅꯣꯡ ꯐꯥꯗꯣꯛ ꯆꯥꯅꯤꯡꯕꯣꯅꯦ
ꯃꯇꯝꯅꯁꯨ ꯑꯣꯏꯔꯛꯏꯅꯦ ꯃꯤ ꯁ ꯑꯃ ꯍꯂꯨꯔꯥꯗꯤꯇ ꯑꯩꯗꯤ ꯃꯁꯂꯥ ꯇꯧꯕ ꯌꯥꯝ ꯄꯥꯝꯃꯦ ꯄꯥꯁꯂꯥꯒꯨꯝ ꯌꯥꯎꯦ ꯊꯁꯦ ꯑꯁꯤꯃ ꯑꯩ ꯌꯥꯝ ꯄꯥꯝꯖꯔꯦ ꯆꯖꯅꯤꯕꯨ ꯇꯥꯕ꯭ꯔꯥ ꯌꯥꯝ ꯊꯦꯡꯅ ꯄꯥꯝꯃꯦ ꯑꯗꯨ ꯑꯗꯨ ꯃꯦꯒꯤꯅꯤ ꯈꯪꯗꯦ ꯑꯃꯅꯤ ꯈꯪꯗꯦ ꯍꯧꯔꯒ ꯑꯗꯨꯝ ꯆꯥꯗꯣꯏꯅꯦꯕ ꯆꯥꯕꯩ ꯊ ꯏꯁ ꯁꯣꯇꯣ ꯇꯄ ꯁꯣꯇꯣ ꯇꯣꯇꯕ ꯑꯁꯤ ꯁꯣꯏ ꯂꯦꯡꯍꯟꯗꯕ ꯍꯥꯏꯇꯥꯔꯦ ꯄꯪꯆꯥ ꯆꯥꯔ ꯑꯗꯨꯝ ꯀꯩꯅꯣ ꯇꯧꯔ ꯂꯣꯏꯔꯦ ꯀꯩꯗꯧꯖꯔꯨꯅꯦꯒꯦ ꯑꯗꫭ ꯃꯊꯪ ꯃꯊꯪ ꯅꫭꯏꯕ ꯋꯦꯠ ꯈꯔ‌ ꯈꯔ ꯍꯦꯟꯒꯠꯅꯕ